ꯇꯥꯏ
ꯁꯦꯡꯅ ꯇꯥꯕꯤꯔꯕꯣ ꯍꯟꯗꯛꯇꯤ
ꯁꯦꯡꯅ ꯇꯥꯖꯔꯦ
ꯑꯗꯨꯗꯤ ꯑꯩ ꯏꯟꯁꯥꯡ ꯌꯦꯡꯒꯤꯒꯦ ꯑꯃꯨꯛꯇ
ꯌꯦꯡꯉꯣ ꯋꯥꯔꯦ ꯏꯕꯦꯝꯃ ꯑꯩ
ꯅꯪ ꯀꯩꯗ ꯋꯥꯔꯤꯕ ꯀꯩꯗꯧ ꯀꯥ ꯐꯃꯨꯡꯗ ꯍꯤꯞꯄ ꯂꯩꯕꯁꯨ ꯋꯥꯕ꯭ꯔꯥ ꯏꯕꯦꯝꯃ
ꯋꯥꯏ
ꯐꯃꯨꯡꯗ ꯍꯤꯞꯄꯒ ꯂꯩꯕꯗꯨꯁꯨ ꯑꯋꯥꯕ ꯃꯈꯜ ꯑꯃꯅꯦ ꯍꯥ ꯇꯧꯔꯤꯁꯦ ꯅꯉꯣꯟꯗ ꯅꯨꯡꯕꯨ ꯅꯨꯡꯕꯨ ꯅꯨꯡꯉꯥꯏꯇꯦ ꯅꯨꯡꯕꯨ ꯅꯨꯡꯉꯥꯏꯇꯦ ꯑꯩ ꯏꯇꯥꯁꯦ
ꯅꯇꯥꯁꯤ ꯅꯨꯡꯉꯥꯏꯇꯕ꯭ꯔꯥ
ꯅꯨꯡꯉꯥꯏꯇꯦ ꯏꯇꯥ ꯏꯇꯥꯅ ꯋꯥꯕꯗꯣ ꯎꯔꯒ ꯑꯩꯈꯣꯏꯅ ꯀꯃꯥꯏꯅ ꯅꯨꯡꯉꯥꯏꯅ ꯂꯩꯗꯣꯏꯅꯣ ꯏꯇꯥ
ꯅꯁꯛꯇꯨꯒ ꯅꯃꯥꯥꯏꯗ ꯅꯣꯛꯁꯜꯂꯛꯀꯅꯤ ꯅꯦ ꯑꯩꯅ
ꯅꯣꯛꯁꯜꯂꯛꯑꯣꯍꯦ ꯃꯣꯅꯣꯂꯣꯛ ꯑꯃ ꯇꯧꯁꯤꯅ ꯑꯗꯨꯗꯤ ꯍꯟꯗꯛꯇꯤ ꯑꯝꯇ
ꯊꯥꯡꯖꯜꯂꯛꯑꯣ ꯅꯃꯥꯏꯗꯣ ꯅꯣꯛꯁꯜꯂꯛꯀꯦ
ꯁꯦ ꯊꯥꯡꯖꯜꯂꯛꯑꯒꯦ ꯑꯩ ꯐꯣꯇꯣ ꯑꯃ ꯊꯥꯖꯤꯟꯂꯛꯑꯒꯦ ꯅꯪꯉꯣꯟꯗ ꯑꯗꯨꯗꯤ
ꯎꯝ ꯀꯦ ꯅꯪ ꯀꯦꯁꯦ ꯀꯦꯌꯥꯝ ꯀꯦꯄꯛ ꯀꯦꯇꯦ ꯍꯥꯏꯅ
ꯎꯝ ꯌꯥꯔꯦ ꯉꯥꯡꯉꯛꯑꯅꯨ ꯑꯗꯨꯒꯨꯝꯕ ꯋꯥꯗꯣ ꯔꯤꯖꯦꯛ ꯆꯠꯅꯕ ꯇꯧꯔꯛꯑꯅꯨ
ꯉꯥꯡꯉꯣꯏ ꯉꯥꯡꯉꯣꯏ
ꯈꯪꯗꯦꯗ ꯀꯔꯤꯕꯨ ꯇꯧꯗꯣꯏꯅꯣ
ꯂꯥꯏꯐꯁꯤꯁꯨ ꯈꯤꯇꯪ ꯅꯨꯡꯉꯥꯏꯒꯗ꯭ꯔꯥ ꯇꯧꯕꯅꯤ ꯑꯗꯨꯝ ꯅꯨꯡꯉꯥꯏꯔꯛꯇ꯭ꯔꯦ ꯑꯗꯣ
ꯑꯗꯨꯅꯦ ꯑꯁ ꯑꯩ ꯎꯔꯤꯡꯖꯤꯅ ꯃꯔꯣꯟꯑꯃ ꯇꯪꯖꯜꯂꯛꯄꯅꯦ
ꯅꯪꯒꯤ ꯎꯔꯤꯡꯗꯣ ꯂꯥꯏꯔꯤ ꯑꯩꯒꯤ ꯐꯨꯔꯤꯗꯣ ꯀꯃꯤꯡ ꯕꯦꯛ ꯇꯧꯔꯦ ꯍꯥꯏꯕ ꯑꯥꯏ ꯑꯦꯝ ꯕꯦꯛ ꯇꯧꯔꯛꯑꯦ ꯍꯥꯏꯕ ꯑꯩꯒꯤ ꯐꯨꯔꯤꯗꯣ
ꯎꯝ ꯐꯔꯦꯅ
ꯑ ꯑꯗꯨꯁꯨ ꯈꯖꯥꯏ ꯇꯨ ꯈꯖꯥꯏ ꯋꯥꯏꯗꯨꯗꯩ ꯐꯨꯔꯤꯗꯣ ꯍꯧꯔꯦꯕ ꯇꯨ ꯃꯥ ꯃꯌꯥꯝ ꯊꯣꯛꯂꯛꯑꯦ ꯑꯌꯥ ꯑꯩꯁꯦ ꯀꯥꯃꯥꯏꯇꯧꯗꯣꯏꯅꯣ ꯁꯤ ꯑꯩꯅ ꯁꯤ ꯃꯇꯝꯁꯤ ꯑꯗꯨꯝ ꯇꯧ ꯂꯩꯔꯦ ꯍꯥꯏꯕ ꯑꯩ
ꯑꯣ ꯑꯩꯁꯨ ꯍꯟꯗꯛ ꯑꯣꯏꯜꯂꯤ ꯌꯥꯝ ꯑꯣꯏꯌꯦꯕ
ꯑꯩꯁꯨ ꯑꯣꯏꯜꯂꯤ ꯌꯥꯝ ꯑꯣꯏ ꯑꯩ ꯁꯦꯔꯝ ꯇ꯭ꯩꯗꯔꯕꯅꯦ ꯑꯩ ꯁꯦꯔꯝ ꯇꯩꯗꯔꯕꯅꯦ ꯁꯦꯔꯝ ꯂꯩꯇ꯭ꯔꯦ ꯂꯩꯁꯨ ꯂꯩꯇ꯭ꯔꯦꯕ ꯍꯟꯗꯛ ꯂꯣꯏꯁꯤꯜꯂꯦꯕꯀꯣ ꯁꯤꯗ ꯈꯔ ꯈꯛꯇꯪ ꯌꯥꯎꯔꯤꯕ ꯈꯔ ꯈꯛꯇꯪ ꯌꯥꯎꯕꯁꯤꯁꯨ ꯑꯩꯅ ꯅꯣꯡꯐꯥꯗꯣꯛ ꯈꯛꯇꯅꯦꯕ ꯇꯩꯔꯤꯁꯦ ꯑꯗꯣ
ꯎꯝ
ꯇꯩꯔꯔꯣꯏꯅ ꯇꯩꯗ꯭ꯔꯕꯅꯦꯕ ꯑꯩ ꯂꯩꯗ꯭ꯔꯦ ꯀꯛꯇ꯭ꯔꯦꯕ
ꯀꯛꯎꯅꯣ ꯍꯥꯏꯗꯤ ꯌꯥꯝꯅ ꯇꯧ ꯑꯣꯏꯜꯂꯤ ꯑꯣꯏꯔꯤꯕꯅꯤꯅ ꯇꯧꯔꯨꯅꯣ
ꯅꯪꯒꯤ ꯇꯣꯅꯔꯗꯣ ꯏꯁꯇꯣꯛꯇ ꯂꯥꯛꯑꯕꯣ
ꯏꯁꯇꯣꯛꯇ ꯂꯥꯛꯇꯦ ꯑꯃ ꯋꯦꯂꯣꯁꯣꯐꯤꯒꯤꯗꯣ ꯇꯧꯒꯦꯗꯤ ꯇꯧ
ꯉꯝꯃꯔꯣꯏ ꯄꯥꯝꯇꯦ ꯑꯗꯨꯗꯤ ꯄꯥꯝꯇꯦ ꯎꯝ
ꯑꯣꯜ ꯏꯁꯀꯤꯜ ꯇꯥꯏꯞꯇꯤ ꯑꯣꯏꯌꯦꯕꯀꯣ
ꯑ
ꯑꯗꯨꯒ ꯑꯗꯨꯝ ꯍꯥꯏꯗꯤ ꯍꯔꯕꯦꯜꯅ ꯁꯥꯕꯅꯤꯅ ꯍꯥꯏꯗꯤ ꯃꯅꯥ ꯃꯁꯤꯡꯅ ꯁꯥꯕ ꯄꯣꯠ ꯑꯣꯏꯕꯅꯦꯕ ꯋꯦꯂꯣꯁꯣꯐꯤꯁꯤꯗꯤ ꯑꯗꯨꯝ ꯀꯩꯅꯣ ꯑꯇꯣꯞꯄ ꯌꯥꯎꯗꯕꯅꯦꯕ
ꯑ
ꯑꯗꯨꯗꯨꯅ ꯐꯩꯌꯦꯗꯤ ꯍꯥꯏꯕꯅꯦ ꯑꯩ ꯁꯤꯖꯤꯟꯅꯗ꯭ꯔꯤꯑꯕ ꯁꯤꯖꯤꯟꯅꯕꯨꯗꯤ ꯑꯩꯗꯤ ꯄꯤꯌꯣꯔ ꯏꯁꯀꯤꯟꯒꯤꯗꯨꯅ ꯑꯗꯨꯝ ꯁꯤꯖꯤꯟꯅꯕꯅꯤꯅ ꯑꯗꯨ ꯅꯨꯡꯉꯥꯏꯅ ꯀꯔꯥꯏꯗꯩꯅꯣꯗ
ꯁꯤꯛꯀꯤ ꯄꯛꯇ꯭ꯔꯀꯥꯟꯁꯤꯗ ꯀꯗꯥꯏꯗꯒꯤ ꯏꯁꯇꯣꯛꯅꯣ ꯍꯥꯏꯌꯣ
ꯑꯗꯨꯅꯦ ꯑꯇꯣꯞꯄ ꯄꯣꯠꯄꯨꯗꯤ ꯂꯩꯕ ꯑꯗꯨꯗ ꯀꯛꯍꯧꯗꯕ ꯑꯩꯗꯣ ꯑꯗꯨꯒꯤ ꯋꯥꯅꯤꯗ ꯃꯥꯏꯁꯦ ꯌꯥꯝ ꯇꯥꯗꯤ ꯇꯥꯅꯤꯡꯉꯦꯕ ꯑꯩꯁꯦ ꯍꯧꯒꯠꯄꯁꯦ ꯌꯥꯝ ꯇꯜꯂꯕ
ꯇꯥꯔꯨꯔꯣ ꯏꯕꯦꯝꯃ ꯄꯨꯡ ꯀꯌꯥ ꯇꯥꯔꯦ ꯄꯨꯡ ꯇꯔꯦꯠ ꯑꯦ ꯄꯨꯡꯖꯦ ꯇꯔꯦꯠ ꯃꯈꯥꯏ ꯇꯥꯈ꯭ꯔꯦꯅꯦ
ꯏꯁ ꯍꯧꯖꯤꯛꯇ ꯈꯪꯉꯤꯔ ꯍꯥꯏꯁꯦ
ꯎꯝ ꯍꯧꯖꯤꯛꯇ ꯑꯩ ꯈꯪꯉꯛꯄ ꯑꯗꯨꯗ
ꯑꯩ ꯂꯥꯏꯔꯤꯛ ꯄꯥꯗꯣꯏꯅꯦ ꯀꯥꯏꯌꯣ
ꯥꯎꯝ ꯑꯩ ꯂꯥꯏꯔꯤꯛ ꯄꯥꯗꯣꯏꯅꯦ ꯀꯩꯅꯣ ꯑꯁ
ꯏꯃꯥ ꯑꯩ ꯀꯥꯎꯋꯦ ꯑꯩ ꯂꯥꯏꯔꯤꯛ ꯄꯥꯗꯣꯏꯅꯦ
ꯎꯝ
ꯐꯤꯂꯝ ꯌꯦꯡꯖꯤꯔ ꯈꯪꯗꯦ ꯂꯦꯞꯇꯣꯞꯇ
ꯂꯦꯞꯇꯣꯞꯇꯣ ꯐꯤꯂꯝ ꯌꯦꯡꯅꯕ ꯊꯝꯕ ꯅꯠꯇꯤꯌꯦ
ꯃꯥꯅꯦ ꯃꯥꯅꯤ ꯐꯤꯂꯝ ꯌꯦꯡꯅꯕ ꯊꯝꯕꯅꯦ
ꯎꯝ ꯅꯪ ꯑꯣꯏꯅꯤ ꯊꯝꯕ ꯑꯣꯏꯅꯤꯕ ꯅꯪ ꯑꯦ ꯑꯗꯨ ꯍꯥꯏꯔꯒ ꯀꯩꯅꯣꯝꯃ ꯈꯜꯂꯛꯑꯦ ꯑꯩ ꯀꯣꯛꯁꯤꯗ
ꯀꯔꯤ
ꯏꯕꯅꯤꯒꯤ ꯑꯦꯠꯃꯤꯁꯟ ꯄꯩꯁꯥ ꯀꯣꯟꯕꯨ ꯀꯣꯟꯅꯔꯅꯤ ꯍꯥꯏꯕ
ꯎꯝ ꯑꯗꯨꯗꯣ ꯑꯩꯖꯨ ꯍꯥꯏꯒꯦ ꯇꯧꯔꯝꯃꯤꯅꯦ ꯑꯩ ꯑꯗꯨꯒꯤ ꯑꯣꯏꯅ ꯈꯥꯑꯅꯦꯅ
ꯑꯣ ꯅꯪ ꯇꯧꯔꯔꯣꯏꯕ
ꯌꯨꯝꯗꯒꯤ ꯍꯥꯏꯕꯗꯣ ꯌꯥꯔꯛꯑꯔꯣꯏꯗꯕ
ꯑꯥ ꯑꯩꯖꯨ ꯑꯗꯨꯅ ꯌꯥꯔꯣꯏꯗꯕ ꯑꯗꯨꯗꯨꯅ ꯑꯩꯖꯨ ꯑꯗꯨꯃꯥꯏ ꯇꯧꯔꯗꯤ
ꯈꯥꯛꯑꯣ ꯑꯗꯨꯅꯖꯨ ꯐꯔꯦ ꯍꯥꯏꯗꯕꯤꯗ ꯑꯗꯨꯝ ꯇꯧꯔꯣꯕ
ꯎꯝ ꯑꯗꯨꯃꯥꯏꯅ ꯃꯣꯏꯗ ꯑꯗꯨꯝ ꯍꯥꯏꯕꯗꯣ ꯅꯨꯡꯉꯥꯏꯇꯦꯗꯅ
ꯎꯝ ꯗꯨꯒꯤ ꯇꯧꯅꯕ ꯈꯥꯛꯑꯣ
ꯎꯝ ꯈꯥꯑꯒꯦ ꯍꯣꯏ
ꯇꯔꯨꯛ ꯑꯃ ꯈꯥꯛꯑꯣ ꯂꯦꯡꯗꯕꯤꯗ ꯊꯝꯒ꯭ꯔꯣ
ꯑꯗꯣ ꯑꯩꯒꯤꯗꯤꯀꯣ ꯎꯝ ꯃꯥꯄꯝ ꯑꯃꯃꯨꯛ ꯆꯪꯗꯣꯏꯅꯦ ꯍꯥꯏꯕ
ꯅꯪꯒꯤ ꯀꯩ ꯃꯥꯄꯜ ꯑꯃ ꯑꯍꯨꯝ ꯑꯃꯅ ꯀꯩꯗ
ꯃꯥꯄꯟ ꯑꯃꯃꯨꯛ ꯆꯪꯗꯣꯏꯅꯦ ꯍꯥꯏꯕ ꯇꯔꯨꯛꯇꯣ ꯆꯪꯉ ꯃꯇꯨꯡꯗ ꯃ ꯃꯥꯄꯟꯗꯣ ꯑꯃꯨꯛ ꯆꯪꯉꯗꯣꯏꯅꯦ ꯍꯥꯏꯕ
ꯀꯩꯒꯤ ꯃꯥꯥꯄꯟ
ꯍꯣꯁꯇꯦꯜ ꯂꯩꯕꯩ
ꯑꯣ ꯍꯣꯁꯇꯦꯜꯒꯤꯅ ꯀꯌꯥꯝ ꯅꯪ ꯍꯣꯁꯇꯦꯜꯗꯣ ꯊꯥ ꯇꯔꯨꯛꯀꯤꯔꯣ ꯃꯥꯄꯟꯗꯣ
ꯎꯝ ꯑꯗꯨꯗ ꯃꯦꯖ ꯐꯤ ꯌꯥꯎꯋꯦ
ꯑꯗꯨ ꯌꯥꯎꯔꯣꯏꯒꯦ ꯍꯥꯏꯌꯣꯅ
ꯎꯝ ꯗꯨ ꯌꯥꯎꯔꯒꯦ ꯍꯥꯏꯕꯗꯣ ꯈꯪꯗꯦ
ꯍꯥꯏꯅꯔꯣ ꯑꯗꯨꯝ
ꯑꯍꯥꯟꯕꯩ ꯄꯤꯔꯛꯄꯗꯨꯗ ꯀꯃꯥꯏꯟꯅ ꯍꯥꯏꯅꯗꯣꯏꯅꯣ ꯈꯪꯗꯦ ꯑꯍꯥꯟꯕꯩꯗꯨꯗꯤ ꯍꯣꯁꯇꯦꯜꯗ ꯄꯤꯗꯦꯕ ꯀꯩꯅꯣꯝꯗ ꯎꯝ ꯄꯤꯌꯦꯕ ꯀꯔꯤ ꯑꯃ ꯈꯣꯏ ꯑꯣꯟꯂꯥꯏꯟꯗ ꯀꯥꯞꯄꯦꯕ
ꯑꯗꯨꯗꯣ ꯌꯥꯕ꯭ꯔꯥꯗꯣ ꯍꯥꯏꯔꯞ ꯅꯣꯏꯒꯤ ꯀꯩꯅꯣꯗꯨꯗ ꯍꯪꯉꯣ ꯋꯥꯔꯗꯦꯟꯗꯨꯗ ꯌꯥꯒꯗ꯭ꯔꯥ ꯌꯥꯔꯣꯏꯗ꯭ꯔꯥꯗꯣ ꯌꯥꯅꯕ ꯇꯧꯕꯤꯌꯣꯌꯨ
ꯑꯗꯨꯕꯨꯗꯤ ꯌꯥꯅꯕ ꯇꯧꯅꯕ ꯍꯥꯏꯅꯗꯣꯏꯅꯦ ꯈꯪꯗꯦ ꯏꯅꯦ ꯄꯩꯁꯥ ꯄꯥꯏꯗ꯭ꯔꯦ ꯄꯩꯁꯥꯖꯦ ꯏꯁꯥꯅ ꯈꯔ ꯀꯝꯅꯕ ꯍꯣꯠꯅꯁ‌ꯦꯠ ꯇꯧꯗꯕꯩꯅꯤꯀꯥꯏ
ꯍꯥꯏꯕꯖꯨ ꯉꯝꯗ꯭ꯔꯦ ꯑꯗꯨꯝ ꯇꯧꯔꯒ
ꯑꯩ ꯀꯩꯁꯨ ꯁꯤꯗ ꯆꯍꯤ ꯑꯃ ꯐꯥꯅꯗꯤ ꯂꯩꯅꯤꯡꯗ꯭ꯔꯦ ꯑꯩ ꯆꯨꯝꯅ ꯑꯍꯥꯟꯕꯩ ꯈꯛꯇꯪꯗꯣ ꯇꯧꯔꯝꯃꯒꯀꯣ
ꯎꯝ
ꯑꯝꯃꯈꯛꯇꯪꯅ ꯇꯧꯔꯝꯃꯒ ꯑꯗꯨꯝ ꯂꯩꯔꯒ ꯍꯥꯥꯎ
ꯅ‌ꯦꯝ ꯕꫭꯠ ꯕꫭꯠ ꯂꫭꯏꯔꯒ ꯆꯠꯀꯦ ꯈꯜꯂꯦ
ꯈꯤꯇꯪ ꯑꯃꯗꯣ ꯆꯛ ꯆꯛ ꯂꯥꯎꯋꯦꯅ ꯑꯗꯨ ꯑꯩ
ꯍꯣꯏ ꯑꯗꯨ ꯌꯥꯎꯔꯝꯃꯒ ꯑꯗꯨꯝ ꯈꯔꯒ ꯂꯩꯔꯝꯃꯒ
ꯑꯦꯛꯖꯥꯝꯗꯤ ꯊꯥꯔꯔꯣꯏꯗ ꯑꯩ꯫ ꯑꯦꯛꯖꯥꯝꯒ ꯐꯣꯔꯝ ꯐꯤꯂꯕꯀ ꯑꯃꯨꯛꯀ ꯇꯧꯔꯔꯣꯏꯕ꯫
ꯀꯩꯒꯤ꯫
ꯅꯪ ꯊꯥꯅꯤꯡꯉꯤꯔꯣ ꯍꯥꯏꯖꯦ ꯑꯩ ꯊꯥꯅꯤꯡꯗꯤꯌꯦ꯫
ꯏꯁ ꯑꯩꯗꯤ ꯊꯥꯔꯣꯏꯅꯦ ꯑꯗꯨꯏ ꯑꯦꯛꯖꯥꯝꯗꯨꯗꯤ꯫
ꯑꯣ ꯅꯪ ꯃꯤꯉꯣꯟꯗꯒꯤ꯫
ꯀꯔꯤꯌꯥ
ꯅꯪꯅ ꯍꯦꯟꯅꯂꯩꯅꯥꯗꯤ ꯍꯟꯖꯜꯂꯝꯕꯩ ꯋꯥꯅꯦ ꯍꯥꯏꯕ꯫
ꯍꯦꯟꯖꯟꯕꯅꯦ ꯈꯪꯗ꯭ꯔꯣ ꯅꯪ ꯑꯩ ꯍꯧꯖꯤꯛ ꯊꯥꯔꯣꯏꯅ ꯊꯥꯗ꯭ꯔꯤꯅꯦ꯫
ꯑꯩ ꯇꯧꯔꯣꯏꯅ ꯇꯧꯗꯔꯤꯅꯦ ꯊꯑꯣꯏ ꯇꯧꯗꯔꯤꯅꯦꯗꯣ꯫
ꯑꯩꯅ ꯇꯧꯔꯣꯏꯅ ꯇꯧꯗ꯭ꯔꯤꯅꯤ꯫ ꯉꯍꯥꯟꯗꯣ ꯑꯩꯅ ꯀꯩꯅꯣ ꯎꯝ꯫ ꯎꯝ ꯒꯥꯔꯤ ꯂꯧꯕ ꯆꯪꯕꯗꯨꯗ ꯊꯣꯛꯄꯗꯨꯗ ꯀꯩꯅꯣꯒ ꯅꯣꯏ ꯑꯗꯣꯟ ꯅꯥꯀꯟꯒꯤ ꯅꯣꯏꯗꯥꯗꯣ꯫ ꯑꯩꯈꯣꯏ ꯗꯤꯄꯥꯔꯠꯃꯦꯟꯗ ꯇꯧꯕ ꯅꯣꯏ ꯗꯥꯗꯣ꯫
ꯎꯝ ꯎꯝ꯫
ꯑꯟ ꯑꯗꯨꯗꯨꯒ ꯑꯃ ꯀꯩꯅꯣꯒꯤ ꯑꯩꯒꯤ ꯀꯩꯅꯣꯗꯨꯒꯤ ꯀꯩꯅꯣꯗꯣ꯫ ꯑꯗꯨ ꯑꯅꯤꯗꯣ ꯊꯦꯡꯅꯩꯑꯕ ꯈꯪꯕ꯭ꯔꯥ ꯃꯣꯏ ꯑꯅꯤꯗꯣ ꯒꯥꯔꯤ ꯃꯅꯥꯛꯇ ꯂꯩꯔꯝꯃꯦꯕ꯫ ꯑꯗꯨꯒ ꯁꯥꯏꯟ ꯇꯧꯔꯛꯑꯕꯣ ꯅꯪꯒꯤꯅ ꯍꯪꯉꯛꯑꯦ ꯈꯪꯕ꯭ꯔꯥ꯫
ꯎꯝ꯫
ꯑꯩꯅ ꯇꯧꯔꯛꯑꯦꯅ ꯍꯥꯏꯔꯦ ꯃꯈꯥ ꯀꯩꯗꯧꯗꯣꯏ ꯕ ꯑꯌꯦ꯫ ꯅꯦꯠ ꯊꯥꯖꯤꯜꯂꯨ ꯈꯣꯠꯆꯤꯜꯂꯣ ꯀꯥꯏꯅ ꯌꯥꯝ ꯍꯥꯏꯔꯛꯈꯤꯕꯅꯦ ꯑꯗꯨꯒ
ꯊꯥꯗꯧ ꯑꯩꯅ ꯊꯥꯕꯤꯗ꯭ꯔ ꯂꯣꯏꯔꯦ ꯀꯥꯏꯌꯣ ꯅꯪ ꯋꯥꯔꯤꯖꯦ꯫
ꯅꯦꯠ ꯊꯥꯖꯤꯜꯂꯨ ꯑꯗꯣ ꯕꯦꯗ ꯇꯝꯖꯜꯂꯣ ꯅꯪ ꯀꯩꯅꯣ ꯇꯧ ꯇꯥꯔꯗꯤ ꯑꯗꯣ ꯕꯦꯠ ꯇꯝꯃ ꯕꯦꯠ ꯇꯝꯕ ꯂꯣꯏꯔꯒ ꯅꯦꯠ ꯊꯥꯔꯒ ꯐꯥꯎ ꯇꯥꯔꯗꯤ ꯑꯇꯣꯞꯄ ꯂꯝꯗ ꯑꯗꯨꯝ ꯊꯕꯛ ꯇꯧꯕ ꯌꯥꯕꯅꯤ꯫ ꯈꯣꯠꯄꯅꯤ ꯒꯥꯏꯅ ꯇꯧꯗꯅ ꯃꯥꯥ ꯍꯣꯏ ꯑꯩꯅ ꯇꯧꯅꯤꯡꯗꯦ ꯍꯥꯏꯒꯤꯕꯅꯤ꯫
ꯍꯣꯏ ꯁꯣꯝꯗ ꯑꯩꯅ ꯑꯣꯏꯅꯤꯡꯉꯤꯁꯤꯅ ꯀꯔꯤ ꯕꯤꯖꯤꯅꯦꯁꯃꯦꯟ꯫
ꯅꯠꯇꯦ ꯍꯥꯏꯕ ꯃꯣꯏꯅ ꯑꯗꯨ ꯍꯥꯏꯔꯛꯄꯗ ꯑꯩꯅ ꯑꯩ ꯇꯧꯅꯤꯡꯗꯦ ꯍꯥꯏꯕ꯫
ꯃꯣꯏ ꯑꯗꯨꯃꯥꯏ ꯍꯥꯏꯔꯛꯄꯗꯨꯗ ꯑꯃꯨꯛꯀ ꯍꯦꯟꯅ ꯇꯧꯅꯤꯡꯗꯔꯤꯔꯕ ꯅꯪꯒꯤꯖꯦ꯫
ꯅꯠꯇꯦ ꯑꯩꯅꯠꯇꯦ ꯑꯩꯅ ꯈꯨꯝꯃꯦ ꯍꯥꯏꯕ ꯇꯧꯅꯤꯡꯗꯦ ꯍꯥꯏꯅ ꯈꯨꯝꯃꯦ ꯍꯥꯏꯕ ꯑꯩꯅ꯫
ꯅꯪ ꯌꯥꯝ ꯇꯧꯋꯤꯅ꯫
ꯍꯥꯏꯗꯤ ꯃꯤꯅ ꯑꯗꯨ ꯍꯥꯏꯔꯛꯄꯗꯨꯗ ꯍꯣꯏ ꯍꯣꯏ ꯍꯥꯏꯔꯒ ꯇꯥ ꯌꯥꯕꯗꯣ꯫
ꯍꯣꯏ ꯇꯧꯔꯣꯏꯅꯦ ꯅꯪꯗꯤ ꯌꯥꯝ ꯉꯝꯃꯤꯅ ꯇꯧꯕ ꯉꯝꯕ ꯏꯃꯥꯟꯅꯕꯣꯅꯤꯅ꯫
ꯍꯨꯝꯃꯝꯕꯅꯦ꯫
ꯃꯤꯅ ꯃꯁꯤ ꯑꯉꯥꯡꯖꯦ ꯉꯥꯎꯔ ꯃꯥꯜꯂꯦ
ꯃꯁꯤ ꯑꯉꯥꯡꯖꯦ ꯀꯣꯛꯇ ꯈꯤꯇꯪ ꯇꯧꯕ ꯃꯥꯜꯂꯦꯅ꯫
ꯍꯥꯏꯖꯔꯝꯃꯖꯅꯦ ꯍꯥꯏꯌꯦ ꯑꯩ ꯄꯥꯝꯗꯕꯗꯨꯗꯤ ꯑꯩ ꯇꯧꯅꯤꯡꯗꯦ ꯍꯥꯏꯔ ꯇꯥꯕꯗꯨ ꯎꯄꯥꯏ ꯫
ꯃꯥꯅꯤ ꯀꯩꯗꯤ ꯎꯄꯥꯏ ꯂꯩ꯫ ꯑꯩꯖꯨ ꯄꯤ ꯑꯩꯁ ꯗꯤ ꯇꯧꯕꯩ ꯍꯥꯏꯕꯗ ꯑꯗꯨꯝ ꯑꯩ ꯑꯇꯣꯞꯄ ꯂꯥꯏꯟ ꯆꯠꯀꯦ ꯈꫭꯠ꯫ ꯆꯠꯀꯦꯅ ꯈꯜꯂꯦꯅ
ꯎꯝ ꯀꯅꯥꯅꯕꯨ ꯃꯣꯏ ꯑꯗꯨꯗ ꯀꯅꯥꯅ ꯄꯤ ꯑꯩꯁ ꯗꯤ ꯇꯧꯅꯤꯡꯗꯣꯔꯤꯒꯦ ꯂꯩꯖꯅꯤꯡꯗꯦ ꯎꯝ꯫
ꯑꯗꯨ ꯈꯪꯗꯦ ꯑꯩ ꯂꯩꯅꯤꯡꯗꯦ ꯍꯥꯏꯕ꯫ ꯋꯥꯅꯤ ꯍꯥꯏꯕ
ꯀꯥꯏꯗꯩꯅꯣꯍꯦ ꯑꯩ ꯑꯗꯨꯏ ꯀꯦꯄꯥ ꯂꯩꯔꯣꯏ ꯉꯝꯃꯔꯣꯏ ꯆꯠꯂꯣ ꯑꯥꯗ꯫ ꯃꯤ ꯑꯃꯒꯤ ꯄꯨꯟꯁꯤ ꯕꯨ ꯃꯤ ꯑꯃꯒꯤ ꯄꯨꯟꯁꯤꯕꯨ ꯑꯗꯨꯗ ꯑꯠꯆꯥ
ꯑꯗꯨꯝ ꯁ꯭ꯔꯨ ꯁ꯭ꯔꯨ ꯅꯥꯏꯔ ꯂꯩꯕ ꯉꯥꯝꯃꯔꯣ ꯀꯍꯥꯏꯌꫭ꯫
ꯗꯨꯅꯦ ꯍꯥꯏꯖꯦ
ꯑꯈꯣꯏꯗꯤ ꯑꯈꯣꯏ ꯆꯦꯅ ꯀꯔꯤ ꯍꯥꯏꯔꯛꯏ ꯅꯪꯅ ꯂꯥꯏꯔꯤꯛ ꯇꯝꯃꯒ ꯊꯕꯛ ꯇꯧꯒꯦ ꯍꯥꯏꯔꯒꯗꯤ ꯅꯪ ꯇꯥꯝꯃꯣ꯫ ꯅꯪ ꯑꯗꯨꯒ ꯅꯪ ꯉꯝꯃꯔꯣꯏ ꯍꯥꯏꯔꯒꯅ ꯅꯪ ꯍꯧꯖꯤꯛ ꯁꯦꯜ ꯇꯥꯟꯕ ꯍꯧꯔꯒꯦ ꯍꯥꯏꯔꯒꯅ ꯅꯆꯦꯒꯤ ꯇꯨꯡ ꯏꯜꯂꯛꯑꯣ꯫ ꯅꯆꯦꯗꯤ ꯁꯦꯜ ꯇꯥꯟꯕꯩ ꯃꯔꯝꯗꯗꯤ ꯌꯥꯝ ꯈꯪꯉꯦ ꯍꯩꯔꯦ ꯅꯪꯅ ꯁꯦꯜ ꯇꯥꯟꯅꯤꯡꯉꯒꯗꯤ ꯇꯥꯜꯂꯁꯤ ꯅꯪ ꯂꯥꯏꯔꯤꯛ ꯇꯝꯒꯤꯒꯦ ꯍꯥꯏꯔꯒꯅ ꯇꯝꯃꯣ ꯅꯪ ꯖꯣꯞꯁꯔꯕꯤꯁ ꯈꯜꯂꯨ ꯑꯣꯡꯂꯤ ꯌꯦꯁ ꯑꯣꯔ ꯅꯣ ꯈꯛꯇꯅꯤ ꯅꯪꯅ ꯍꯥꯏꯗꯨꯏꯁꯤꯀꯥꯏꯅ
ꯑꯗꯨ ꯌꯥꯔꯦ ꯀꯩꯅꯣ ꯅꯣꯏ ꯆꯦꯅ ꯅꯪꯒꯤ ꯑꯇꯣꯞꯄ ꯂꯝꯕꯤꯁꯨ ꯄꯤꯗꯧ ꯂꯩꯔꯦ꯫ ꯅꯪ ꯂꯥꯏꯔꯤꯛꯇ ꯍꯩꯇ꯭ꯔꯖꯨ ꯀꯔꯤꯝꯇ
ꯑꯋꯥꯕ ꯂꯩꯔꯒꯅꯨ ꯃꯥꯏ ꯐ꯭ꯔꯦꯟ ꯀꯥꯏꯌꯣ꯫
ꯀꯩꯝꯇ ꯋꯥꯅꯤꯡꯉꯥꯏ ꯑꯣꯏꯗ꯭ꯔꯦ ꯍꯥꯏꯕꯥ ꯅꯣꯏꯆꯦꯅ ꯅꯣꯏꯆꯦ ꯕꯤꯖꯤꯅꯦꯁꯇꯨꯗ ꯅꯪ ꯃꯇꯦꯡ ꯄꯥꯡꯅꯕ ꯑꯗꯨꯝ ꯍꯥꯏꯔꯦ꯫
ꯑꯗꯣ ꯑꯩꯅꯗꯤ ꯅꯪꯅꯗꯤ ꯈꯪꯗ꯭ꯔꯤꯕ ꯋꯥꯕ ꯍꯥꯏꯕꯁꯦ
ꯏꯁ ꯅꯁꯥꯛꯇꯨꯒ ꯊꯥꯝꯃꯣ ꯌꯥꯔꯦ ꯑꯗꯨꯗꯤ
ꯊꯥꯝꯃꯣꯏ ꯀꯩꯗꯧ ꯅꯪ ꯊꯝꯃꯣ ꯍꯦꯛꯇ ꯍꯥꯏꯔꯅ ꯊꯝꯒꯗ꯭ꯔꯣ ꯑꯩꯕꯣ ꯅꯪ ꯃꯈꯥ ꯂꯩꯕ ꯃꯤꯔꯣ ꯑ ꯍ꯫
ꯑꯦ
ꯈ ꯍ ꯈꯟꯅꯖꯦ ꯍꯦ ꯑꯦꯍꯦꯍꯦꯍꯦ ꯊꯝꯃꯣ ꯍꯦ ꯍꯦ ꯌꯥꯔꯦ꯫ ꯇꯥꯅꯤꯡꯗ꯭ꯔꯦꯍꯦ ꯀꯥꯏꯅ ꯊꯥꯝꯃꯦ